ꯍꯜꯂꯣ ꯍꯜꯂꯣ ꯍꯜꯂꯣ ꯇꯥꯕ꯭ꯔꯣ
ꯇꯥꯏꯌꯦ ꯇꯥꯕ꯭ꯔꯥ ꯑꯩꯅꯥ ꯍꯥꯏꯕꯗꯤ
ꯑ ꯇꯥꯔꯦ ꯇꯥꯔꯦ
ꯀꯩ ꯋꯥꯔꯤ ꯁꯅꯗꯨꯏꯅꯣ
ꯑꯇꯣꯞꯄ ꯀꯅꯥ ꯀꯅꯥ ꯁꯥꯟꯅꯔꯒꯦ
ꯑꯩ ꯁꯥꯟꯅꯗꯗꯤ ꯅꯪꯅ ꯑꯍꯥꯟꯕ ꯁꯤ ꯁꯤꯅ ꯏꯍꯥꯟ ꯍꯥꯟꯕ
ꯑꯣ
ꯎ ꯎꯝ ꯀꯩ ꯋꯥꯔꯤ ꯁꯥꯟꯅꯗꯣꯏꯅꯣ ꯈꯪꯗꯦ ꯍꯥꯏꯕ ꯑꯩꯅ ꯑꯗ ꯎꯂꯦꯅꯅ ꯆꯥꯛ ꯆꯥꯔ ꯋꯥ ꯀꯩ ꯍꯟꯖꯥꯡ ꯆꯥꯏꯅꯣ
ꯃꯥꯁꯨ ꯉꯔꯥꯡꯗꯤ ꯌꯥꯗꯦ ꯅ ꯍꯥꯏꯕꯅꯦ ꯑꯩ ꯀꯣꯂꯦꯖ ꯍꯂꯛꯇ ꯉꯥꯏꯗ
ꯀꯩꯅꯣ ꯇꯧꯋꯦ ꯑ ꯏꯁꯩ ꯏꯁꯩ ꯑꯃꯅ ꯉꯥꯡꯕ ꯑꯃꯅ ꯉꯥꯡꯕ ꯇꯥꯟꯅꯗꯕꯗꯣ ꯑꯗꯨꯃꯥꯏꯅ ꯇꯧꯏ
ꯑꯩ ꯉꯔꯥꯡ ꯃꯣꯏ ꯀ ꯎꯂꯦꯅ ꯍꯣꯏꯅ ꯆꯤꯊꯤ ꯑꯃꯒꯤ ꯑꯃꯒꯤ ꯅꯝꯕꯔ ꯄꯦ ꯑꯥ ꯑꯗꯦ ꯑꯝ ꯗꯦꯝ ꯇꯝꯃꯦ
ꯎꯝ
ꯁꯤꯆ ꯑꯦꯝꯒꯤ ꯅꯝꯕꯔ ꯄꯤꯔꯤꯠ ꯅꯠꯇꯦ ꯆꯦ ꯏꯁꯅꯤꯛꯀꯤ ꯍꯥꯏ
ꯑꯣ
ꯑꯗ ꯃꯥꯒ ꯑꯅꯤꯔꯛ ꯁꯥꯟꯅꯩ ꯍꯣꯔꯦꯟ ꯑꯃꯨꯛ ꯁꯥꯟꯅꯁꯦꯅ ꯍꯥꯏꯅꯗꯈꯤꯕꯦ ꯍꯥꯏꯅꯈꯤꯕ
ꯑꯥꯟ ꯃꯅꯦ ꯀꯥꯟ
ꯎꯝ
ꯀꯩ ꯁꯕꯖꯦꯛ ꯂꯧꯔꯤꯅꯣ
ꯃꯦꯆꯂꯧꯋꯦ
ꯑꯣ ꯑꯩꯁꯨ
ꯑꯣ
ꯑꯦꯖꯥꯨꯜꯣ
ꯑꯗꯨꯝ ꯅꯨꯡꯉꯥꯏꯒꯦ ꯅꯪꯗꯤ ꯀꯃꯥꯏꯅ ꯇꯧꯒꯒꯦꯁꯦ
ꯑꯩꯁꯨ ꯑꯗꯨ
ꯑꯗꯨꯝ ꯅꯨꯡꯉꯥꯏꯑꯕ
ꯑꯣ
ꯖꯤ ꯏ ꯅꯪ ꯐꯤꯖꯤꯛꯁ ꯂꯧꯕ꯭ꯔꯥ
ꯂꯧꯎꯗꯦ ꯗꯤꯐꯦꯟꯦꯟꯁ ꯂꯧꯎꯦ
ꯎꯝ ꯂꯧꯎꯦ
ꯑꯣ ꯀꯃꯥꯏꯅ ꯇꯧꯒꯦ ꯅꯨꯡꯉꯥꯏꯕ꯭ꯔꯥ
ꯑꯗꯨꯝ ꯅꯨꯡꯉꯥꯏ ꯈꯪꯗꯦ ꯂꯨꯕꯗꯤ ꯈꯔ ꯂꯨꯏ ꯔꯣꯝꯗꯤꯣꯏꯔꯣ ꯅꯪ ꯑꯣꯏꯗ꯭ꯔꯣ ꯃꯅꯤꯡꯒ ꯀꯩ ꯀꯩ ꯇꯧꯔ ꯂꯩꯒꯦ ꯅꯪ ꯋꯥ
ꯔꯦꯟꯇ ꯂꯩꯕꯅꯤꯅꯪ ꯀꯩꯅꯣ ꯇꯧꯋꯦ ꯑꯉꯥꯡ ꯀꯣꯆꯤꯡ ꯇꯧꯋꯦ ꯀꯩꯅꯣ ꯅꯨꯡꯊꯤꯟ ꯄ ꯍꯣꯔꯦꯟ ꯄꯨꯡ ꯀꯩꯅꯣ ꯃꯔꯤ
ꯑꯩ ꯑꯉ ꯑꯗꯨ ꯁꯤꯗ ꯦ ꯂꯥꯛꯑꯦꯦ ꯅꯪꯒꯤ ꯇꯤꯈꯤ ꯆꯗꯉ ꯍꯡꯅ
ꯌꯨꯝꯗ ꯌꯨꯝꯗ ꯌꯨꯝꯗ ꯂꯩꯕ꯭ꯔꯥ
ꯆꯤꯡ ꯑꯨꯝꯗ ꯂꯩ ꯑꯩ ꯆꯥꯗ ꯊꯝꯃꯦꯁꯦ ꯁꯤ ꯀꯩꯅꯣ ꯌꯥꯝ ꯂꯥꯡꯁꯤꯜꯂꯛꯑꯦ ꯅꯣꯏꯁꯤꯗꯤ ꯍꯥ ꯄꯨꯟꯁꯤꯜꯂꯗꯤꯌꯦ ꯍ ꯀꯌꯦꯅꯤꯂꯣ ꯍꯣꯏ ꯁ꯭ꯋꯥꯖ ꯉꯍꯥꯡ ꯀꯩꯅꯣ ꯇꯧꯕꯒꯤ ꯏ
ꯀꯩ ꯂꯝꯗꯣꯏꯩꯅꯣ
ꯋꯥꯡꯒꯣꯏꯗꯒꯤ ꯅꯪꯗꯤ ꯀꯥꯏꯗꯩꯅꯣ
ꯑꯩꯅ ꯊꯧꯕꯥꯜ ꯋꯥꯡꯈꯦꯝ ꯈꯪꯕ꯭ꯔꯥ
ꯑꯣ
ꯑ
ꯑꯦꯛꯖꯥꯝ ꯑꯗꯨ ꯅꯨꯡꯉꯥꯏꯈꯤꯕ꯭ꯔꯥ
ꯑꯗꯨꯝ ꯀꯔ ꯁꯖꯦꯛꯉꯔ ꯈꯔꯅꯨꯡꯉꯥꯏ ꯑꯁꯦ
ꯠꯇꯤ ꯑꯗꯨꯝ ꯀꯣꯔꯗꯣ ꯑꯗꯨꯝ ꯂꯥꯏꯒꯤꯀꯣ ꯍꯥꯏꯗꯤ ꯌꯥꯝ ꯀꯥ ꯍꯦꯟꯅ ꯂꯨꯕꯗ ꯑꯣꯏꯗꯦꯕ
ꯅꯤꯗꯥ ꯁꯦ ꯖꯦꯔꯣ ꯅꯠꯇ꯭ꯔꯥ ꯖꯔꯣꯅꯤꯅ ꯑꯗꯨꯝ ꯄꯥꯏꯌꯣꯕ ꯁꯤꯗ ꯑꯉꯥꯡ ꯑꯝꯇꯪ ꯈꯪꯗꯕ ꯑꯃ ꯇꯥꯛꯀꯦ ꯇꯧꯕ ꯁꯤ ꯆꯦꯔꯣ ꯅꯠꯇ꯭ꯔꯥ ꯆꯦꯔꯨꯝꯁꯤꯗ ꯐ ꯖꯦꯣ ꯇꯥꯗ꯭ꯔꯥ ꯁꯤ ꯖꯦꯔꯣꯅꯤꯅ ꯁꯤꯗ ꯇꯨꯗ ꯑꯃꯨꯛ ꯇꯧꯔꯗꯤ ꯖꯦꯔꯣ ꯇꯥꯔꯕ ꯁꯤꯗ ꯂꯔꯦꯕ ꯑꯗꯨꯒ ꯁꯤꯒꯤ ꯑꯃꯨꯛ ꯂꯥꯛꯑꯣꯕ ꯁꯤ ꯇꯥꯔꯕ ꯏꯂꯤ ꯁꯤꯟꯗ ꯇꯧꯔꯒ ꯆꯦꯔꯣ ꯇꯥꯔꯕ ꯃꯁꯤꯡ ꯂꯩꯇꯦꯀꯣ ꯑꯗꯨꯅ ꯁꯤꯗ ꯂꯣꯏꯔꯦꯕ ꯁꯤꯁꯤꯒꯤ ꯑꯃꯨꯛ ꯁꯤꯗ ꯂꯥꯛꯑꯣ ꯁꯤ ꯀꯌꯥ ꯇꯥꯔꯦ ꯐꯥꯏꯚ ꯀꯌꯥ ꯇꯥꯔꯦ ꯇꯨ ꯍꯅ ꯎꯝꯅꯤ ꯁꯤꯒ ꯁꯤꯒꯁꯦ ꯃꯥꯟꯅꯩ ꯁꯤꯒꯁꯤꯒꯁꯦ ꯄꯨꯜꯂꯤꯀꯣ ꯁꯨꯃꯥꯏꯅꯅꯦ ꯑꯗꯨ ꯍꯪꯉꯕ꯭ꯔꯥ ꯃꯁꯤꯡ ꯑꯆꯧꯕꯁꯤꯅ ꯃꯈꯥꯗꯤ ꯊꯝꯅꯗꯦꯕ ꯍꯪꯉꯕ꯭ꯔꯥ ꯑꯗꯨꯅ ꯍꯣꯠꯄ ꯃꯇꯝꯗ ꯅꯣꯏ ꯁꯨꯃꯥꯏꯅ ꯊꯝꯃ ꯈꯣꯠꯇ꯭ꯔꯣ ꯍꯣꯠꯄ꯭ꯔꯥ ꯍꯣꯠꯇꯕ꯭ꯔꯥ ꯃꯁꯤꯡ ꯃꯆꯥꯁꯤꯅꯅꯦ ꯃꯈꯥꯗ ꯊꯝꯅꯩꯕ ꯃꯇꯤ ꯑꯆꯧꯕꯁꯤꯅ ꯃꯊꯛꯇ ꯊꯝꯅꯗꯦꯕ ꯑꯗꯨꯗꯨꯒꯤ ꯄꯥꯞꯁꯤꯅ ꯁꯤꯗ ꯑꯩꯈꯣꯏꯅ ꯁꯨꯃꯥꯏꯅ ꯂꯥꯛꯑꯣ ꯁꯨꯃꯥꯏꯅ ꯇꯨꯁꯤꯅ ꯁꯨꯃꯥꯏꯅ ꯂꯥꯛꯑꯣ ꯁꯨꯃꯥꯏꯅ ꯒ꯭ꯌꯥꯟ ꯇꯥꯔꯕ꯭ꯔꯥ ꯒ꯭ꯌꯥꯟ ꯇꯥꯕ꯭ꯔꯥ ꯑꯩꯅ ꯍꯥꯏꯌꯣ ꯍꯧꯖꯤꯁꯦ ꯎ ꯇꯨꯅꯟꯖꯦꯔꯣ ꯁꯤꯨꯖꯦꯔꯣ ꯁꯤ ꯇꯨ ꯇꯕ꯭ꯔꯥ ꯍꯂ ꯁꯃꯥꯏ ꯌꯥ ꯀꯌꯥ ꯇꯣꯏ
ꯀ꯭ꯂꯥꯁ ꯅꯥꯏꯟ ꯃꯣꯏ ꯑꯅꯤ ꯇꯧꯋꯦ
ꯁꯅꯥꯏ
ꯑꯥ
ꯐꯁꯅ ꯍꯥꯏꯕ꯭ꯔ
ꯌꯥꯝ ꯂꯨꯕꯗꯤ ꯑꯣꯏꯗꯦꯗ ꯑꯗꯣ ꯍꯣꯏ ꯀꯩꯅꯣ ꯇꯧꯋꯦ ꯃꯣꯏꯒꯤ ꯁꯨꯝ ꯦ ꯠ ꯑꯣꯏꯕꯗꯣ ꯁꯚꯦꯟꯒ ꯅꯥꯏꯟꯒ ꯑꯃꯨꯛ ꯑꯣꯏꯔꯛꯑꯦꯕ ꯑꯗꯨ ꯑꯗꯨꯝ ꯑꯗꯨꯝꯕꯨꯗꯤ ꯀꯩꯅꯣ ꯇꯧꯋꯦ ꯈꯪꯗꯦ ꯉꯍꯥꯟꯋꯥꯏ ꯑꯩꯈꯣꯏꯅ ꯄꯥꯔꯛꯄꯗꯗꯤ ꯀꯩꯅꯣ ꯇꯧꯋꯦ ꯍꯣꯏ ꯍꯧꯖꯤꯛ ꯇꯥꯛꯄꯗꯗꯤ ꯀꯩ ꯌꯥꯝ ꯂꯨꯕꯗꯤ ꯑꯣꯏꯗ꯭ꯔꯦ
ꯀ꯭ꯂꯥꯁ ꯅꯥꯏꯟꯁꯦ ꯑꯩꯁꯨ ꯑꯃ ꯇꯧꯒꯦꯅ ꯇꯧꯕꯅꯦ ꯑꯝꯇ ꯑꯉꯥꯡ ꯃꯆꯥꯕ ꯑꯣꯏꯅ ꯇꯧ ꯑꯩꯁꯦ ꯑꯉꯥꯡ ꯃꯆꯥꯗꯤ ꯇꯅꯤꯡꯕꯅꯤ ꯑꯗꯣ ꯑꯉꯥꯡ ꯆꯥꯛ ꯇꯧꯕꯤꯌꯨ ꯇꯧꯕꯤꯌꯨ ꯍꯥꯏꯕꯒꯤ ꯑꯉꯥꯡ ꯃꯆꯥꯗ ꯑꯗꯨꯝ ꯇꯧꯋꯦ ꯀ꯭ꯂꯥꯁ ꯑꯆꯧꯕ ꯍꯟꯅ ꯇꯧꯅꯤꯡꯉꯕ ꯑꯗꯨꯗꯤ
ꯎꯝ ꯀꯩꯅꯣ ꯑꯗꯨꯝ ꯀꯩꯅꯣ ꯇꯧꯕꯁꯨ ꯌꯥꯏ ꯀ꯭ꯂꯥꯁ ꯁꯤꯛꯁꯇꯒꯤ ꯑꯗꯨꯝ ꯇꯧꯕ ꯍꯧꯕꯗꯤ ꯅꯨꯡꯉꯥꯏꯕꯅꯦ ꯍꯥꯏꯗꯤ ꯍꯥꯏꯗꯤ ꯑꯩꯈꯣꯏꯅ ꯇꯝꯕꯗꯨꯗꯁꯨ ꯑꯗꯨꯝ ꯌꯥꯎꯕꯗꯣ ꯑꯣꯏꯕꯅꯦꯕ
ꯎꯝ ꯀ꯭ꯂꯥꯁ ꯀꯩꯅꯣ ꯑꯌꯨꯛꯇꯗ ꯀ꯭ꯂꯥꯁ ꯅꯪ ꯀ꯭ꯂꯥꯁ ꯀꯌꯥꯅ ꯑ ꯑꯌꯨꯛꯇꯅ ꯄꯥꯁꯄꯣꯔꯠ ꯑꯃ ꯇ ꯑꯗꯨꯗꯨ ꯃꯔꯤꯗꯒꯤꯅ ꯄꯨꯡ ꯇꯔꯨꯛ ꯂꯥꯁ ꯀꯦꯖꯤ ꯑꯅꯤ ꯀꯧꯋꯦ ꯑꯗꯨꯗꯨꯒ ꯄꯨꯡ ꯃ ꯇꯔꯨꯛ ꯃꯉꯥꯥ ꯇꯔꯨꯛꯇꯒꯤꯅ ꯇꯔꯦꯠꯁꯦ ꯀ꯭ꯂꯥꯁ ꯐꯥꯥꯛ ꯑꯅꯤ ꯇꯧꯔꯝꯕꯅꯦꯕ ꯑꯗꯨꯗꯨꯒ ꯀꯩꯅꯣ ꯇꯧꯒ꯭ꯔꯦ ꯑ ꯃꯣꯏꯗꯣ ꯑꯦꯛꯖꯥꯝ ꯑꯩ ꯑꯦꯛꯖꯥꯝ ꯂꯩꯕ ꯃꯣꯏꯁꯨ ꯑꯦꯛꯖꯥꯝ ꯂꯩꯕ ꯑꯗꯨ ꯄꯨꯂꯞ ꯇꯥꯁꯟꯃꯤꯟꯅꯕꯒꯤ ꯑꯩꯗꯤ ꯃꯦꯠꯁꯇꯪ ꯇꯧꯋꯦꯕꯀꯣ ꯃꯣꯏꯗꯤ ꯑꯗꯨꯗꯨꯒꯤ ꯃꯣꯏꯗꯨ ꯑꯇꯣꯞꯄꯗ ꯇꯧꯕꯔꯅꯦꯕ ꯑꯗꯨꯗꯨꯒꯤ ꯑ ꯅꯣꯏꯁꯨ ꯅꯣꯏ ꯅꯁꯥꯒꯤ ꯄꯥꯖꯔꯣ ꯑꯩꯁꯨ ꯑꯩꯒꯤ ꯄꯥꯔꯒꯦ ꯑꯗꯨ ꯑꯦꯛꯖꯥꯝ ꯂꯣꯏꯔꯒ ꯄꯨꯟꯅ ꯇꯧꯔꯁꯦꯅ ꯍꯥꯏꯔꯦ ꯑꯗꯨ ꯍꯥꯏꯒꯤꯕꯗꯩꯩ ꯇꯧꯎꯗ꯭ꯔꯤ ꯍꯧꯖꯤꯛ ꯐꯥꯎꯒꯤꯗꯤ ꯂꯥꯛꯇ꯭ꯔꯤ ꯀꯪ ꯀꯥ ꯂꯥꯛꯇꯣꯏꯅꯣ ꯈꯪꯗꯦ
ꯇꯧꯁꯟꯕ ꯌꯥꯏꯗ ꯀꯩꯅꯣ ꯇꯧꯕ ꯑꯩꯈꯣꯏꯒꯤ ꯀꯩꯅꯣ ꯄꯩꯁꯥ ꯅꯨꯡꯁꯥ ꯈꯇꯪ ꯁꯤꯖꯤꯟꯅꯕꯩ ꯑꯣꯏꯔꯁꯨꯀꯣ
ꯑꯗꯨꯅꯦ ꯁꯨꯝ ꯃꯣꯏꯗꯩ ꯍꯥꯕꯗꯣ ꯇꯜꯂꯤꯗꯅ ꯑꯌꯨꯝꯗ
ꯑꯗꯨꯝꯅ ꯑꯗꯨꯗꯤ ꯂꯥꯏꯟꯗ ꯑꯣꯏꯅ ꯂꯥꯛꯑꯦ ꯀꯣꯂꯦꯖ ꯂꯥꯛꯄꯗ
ꯑꯥ ꯂꯥꯏꯟꯗ ꯂꯛꯑ ꯅꯪ ꯔꯦꯟꯗ ꯂꯩꯔꯤꯁꯦ ꯕꯔꯥ ꯂꯨꯄꯥ ꯀꯨꯟ ꯑꯅꯤ ꯅꯤꯐꯨ ꯀꯩ ꯍꯥꯏꯔꯗꯣꯏꯅꯣ ꯈꯪꯗ꯭ꯔꯦ
ꯀꯩꯅꯣ ꯇꯧꯕꯅꯤ ꯁꯤꯗꯤ ꯃꯤꯅꯠ ꯇꯔꯥꯃꯨꯛ ꯁꯥꯟꯅꯧ ꯍꯥꯏꯕꯅꯦꯕ ꯇꯔꯥ ꯇꯔꯥ ꯑꯗꯨꯒ ꯑꯩꯅ ꯁꯤ ꯇꯧꯕ ꯂꯣꯏꯔꯒ ꯅꯪ ꯇꯧ ꯇꯔꯥ ꯐꯥꯕꯒ ꯁꯤ ꯃꯤꯅꯠ ꯇꯔꯥ ꯐꯥꯕꯒ ꯑꯩꯅ ꯑꯃꯨꯛ ꯀꯛꯑꯅꯤ ꯑꯗꯨꯒ ꯑꯃꯨꯛ ꯅꯪꯟꯅ ꯑꯃꯨꯛ ꯇꯧꯔꯛꯀꯗꯕ ꯅꯪ ꯗꯔ꯭ꯃꯥ ꯌꯦꯡꯕ꯭ꯔꯣ ꯍꯜꯂꯣ ꯍꯂꯣ ꯇꯒꯤꯗ꯭ꯔꯦ